ꯑꯣ
ꯀꯔꯤ ꯇꯧꯔꯒ ꯂꯩꯕ꯭ꯔꯣ
ꯑꯁ ꯍꯧꯖꯤꯛ ꯋꯥꯏ ꯇꯩꯒꯦ ꯇꯧꯔꯤ
ꯊꯕꯛ ꯌꯥꯝ ꯀꯜꯂꯤꯀꯣ ꯃꯤ ꯃꯆꯥꯗꯤ
ꯍꯣꯏ ꯀꯟꯗ꯭ꯔꯗꯤ ꯌꯥꯗ꯭ꯔꯦ ꯅꯪꯗꯤ
ꯑꯩꯗꯤ ꯑꯗꯨꯝ ꯇꯨꯝꯔꯒ ꯂꯩꯌꯦ
ꯀ꯭ꯔꯤꯒꯤꯔꯣ
ꯑꯁ ꯃꯔꯛ ꯃꯔꯛꯇ ꯇꯨꯝ ꯊꯣꯛꯀꯗꯕꯅꯤꯅꯦ ꯀꯔꯤ ꯍꯥ ꯀꯔꯤꯅꯣ ꯅꯪ ꯅꯪ ꯂꯥꯛ ꯄ ꯃꯥꯇꯝꯗ ꯑꯩ ꯇꯨꯝꯔꯒ ꯂꯩꯕꯅꯤꯅꯦ ꯉꯁꯤ ꯈꯛꯇꯅꯤꯅꯦ ꯑꯩ ꯇꯨꯝꯔꯒ ꯂꯩꯕ
ꯍꯣꯏꯅꯦ ꯍꯣꯏꯅꯦ ꯑꯗꯨꯕꯨꯗꯤ ꯑꯉꯥꯡꯗꯤ
ꯑꯉꯥꯡꯗꯣ ꯂꯣꯡꯍꯦꯝꯅ ꯄꯝꯔꯒ ꯂꯩꯌꯦ ꯑꯗꯨꯒꯤꯅꯦ
ꯑꯣ
ꯉꯥꯁꯥꯏ ꯕꯖꯥꯔ ꯆꯠꯈꯤ
ꯀꯩꯅꯣꯗ ꯆꯠꯈꯤꯌꯦ ꯑꯣ
ꯕꯖꯥꯔ ꯆꯠꯄ ꯃꯥꯜꯂꯦꯀꯣ ꯉꯁꯥꯏ ꯐꯖꯅ ꯐꯤꯔꯣꯜ ꯁꯦꯠꯂꯒ ꯆꯠꯈꯤꯑꯦꯕ
ꯑꯦ ꯎꯕ꯭ꯔꯣ
ꯑꯩꯗꯤ ꯀꯅꯥ ꯑꯩꯗꯤ ꯀꯅꯥꯅꯣ ꯍꯥꯏꯅ ꯌꯦꯡꯉꯒ ꯂꯩꯔꯒ ꯃꯥ ꯑꯣꯏꯔꯝꯃꯦꯕ ꯃꯥꯗꯤ ꯆꯥꯎꯕꯅꯤꯅ ꯑꯗꯨꯝ ꯈꯪꯉꯦꯗꯅ ꯃꯥꯒꯤ ꯁꯥꯏꯁꯇꯒꯤ
ꯑꯣꯏ ꯅꯪ ꯀꯗꯥꯏꯗꯒꯤ ꯎꯕ꯭ꯔ ꯅꯣꯏ ꯕꯤꯜꯗꯤꯜꯗꯒꯤꯔꯣ ꯀꯗꯥꯏꯗꯒꯤꯔꯣ
ꯑꯩ ꯉꯁꯥꯏꯗꯣ ꯗꯨꯀꯥꯟ ꯆꯠꯂꯦꯕ ꯗꯨꯀꯥꯟꯗꯩ ꯌꯦꯡ ꯎꯕ
ꯅꯪ ꯅꯪꯉꯣꯟꯗ ꯋꯥꯔꯤ ꯁꯥꯟꯅꯕ ꯈꯨꯗꯤꯡ ꯑꯩꯈꯣꯏꯗꯣ ꯃꯣꯃꯣ ꯁꯦꯝꯃꯒ ꯆꯥꯎ ꯀꯩꯗꯧꯔꯒꯦ
ꯑꯗꯣ ꯁꯦꯝꯕ ꯍꯩꯇꯦ ꯁꯦꯝꯕꯤꯌꯣ
ꯁꯦꯝꯕꯤꯑꯣ ꯆꯥꯁꯦ ꯆꯥꯁꯦ ꯅꯣꯏ ꯁ꯭ꯇꯤꯃꯔ
ꯆꯥꯅꯤꯡꯉꯦ ꯁ꯭ꯇꯤꯝꯃꯔ ꯂꯩꯇꯦ ꯄꯨꯔꯛꯑꯣ ꯅꯪ ꯑꯩꯈꯣꯏ ꯌꯨꯝꯗ ꯅꯣꯡꯃ ꯆꯥꯁꯦ
ꯅꯠꯇꯦ ꯀꯩꯅꯣ ꯑꯦ ꯑꯩꯈꯣꯏꯁꯨ ꯌꯥꯎꯗꯦ ꯑꯗꯨ ꯇꯧꯕꯒꯤꯗꯣ ꯑꯗꯨꯕꯨ ꯔꯥꯏꯁ ꯀꯨꯀꯔ ꯂꯩꯔꯗꯤ ꯔꯥꯏꯁ ꯀꯨꯀꯔꯒꯤ ꯁ꯭ꯇꯤꯝꯃꯔ ꯌꯥꯎꯕꯗꯣ ꯑꯗꯨꯗ ꯑꯗꯨꯗ ꯇꯧꯕ ꯌꯥꯏꯌꯦ
ꯑꯗꯨ ꯌꯥꯎꯕ꯭ꯔ ꯅꯣꯏꯒꯤ
ꯑꯗꯨ ꯌꯥꯎꯋꯦ ꯑꯗꯨꯕꯨ ꯍꯧꯖꯤꯛ ꯉꯔꯥꯡꯗꯣ ꯑꯩ ꯀꯥꯎꯔꯒ ꯑꯗꯨꯒ ꯏꯁꯤꯡ ꯐꯨꯠꯄꯗꯣ ꯀꯥꯎꯔꯒ ꯂꯧꯊꯣꯛ ꯃꯨꯊꯠꯄ ꯀꯥꯎꯈ꯭ꯔꯕ ꯑꯗꯨꯒꯤ ꯉꯔꯥꯡ ꯉꯔꯥꯡ ꯑꯗꯨꯒꯤꯔ ꯈꯪꯗ꯭ꯔꯦ ꯁꯤ ꯆꯥꯔꯖꯔ ꯑꯦ ꯆꯥꯔꯖꯔ ꯍꯥꯏꯌꯦ ꯃꯣꯏꯒꯤ ꯑꯗꯣ ꯃꯩꯒꯤ ꯃꯔꯤꯗꯣ ꯑꯗꯣ ꯀꯔꯤ ꯍꯥꯏꯗꯣꯏꯅꯣ ꯁꯦꯒꯥꯏꯕꯒꯤ ꯇꯥꯏꯞꯇ ꯇꯧꯈ꯭ꯔꯕ ꯉꯔꯥꯡ ꯅꯔ ꯀꯔꯤꯅꯔ ꯈꯪꯗꯕ ꯑꯩꯗꯣ ꯑꯗꯨꯒꯤ ꯑꯃꯨꯛ ꯄꯥꯏꯕ ꯀꯤꯈ꯭ꯔꯦꯕꯣ
ꯈꯪꯍꯧꯗꯕ꯭ꯔꯥ ꯅꯪ ꯊꯝꯂꯒ
ꯎꯝ ꯑꯩ ꯃꯨꯊꯠꯄ ꯀꯥꯎꯈ꯭ꯔꯕꯅꯤꯅ ꯄꯨꯡ ꯀꯌꯥ ꯇꯧꯕꯗꯣ ꯈꯪꯗ꯭ꯔꯦ
ꯎꯝ ꯑꯁ
ꯑꯩ ꯅꯍꯥꯟꯗꯒꯤ ꯌꯦꯡꯁꯨ ꯌꯦꯡꯕꯤꯗꯕ ꯑꯗꯨꯒꯤ ꯃꯔꯤꯗꯣ ꯌꯦꯡꯕꯤꯔꯗꯤ ꯉꯔꯥꯡꯅꯅꯦ ꯀꯩꯗꯧ ꯅꯩꯅꯔ ꯈꯪꯒꯗꯕꯗꯣ ꯑꯗꯣ ꯌꯥꯗ꯭ꯔꯦ ꯑꯅꯧꯕ ꯂꯩꯔꯗꯤ ꯑꯃꯨꯛ ꯌꯥꯒꯅꯤ
ꯑꯣꯀꯦ
ꯑꯌꯨꯛ ꯑꯁ ꯅꯪ ꯅꯪꯕꯨ ꯋꯥꯔꯤ ꯁꯥꯕ ꯊ ꯈꯨꯗꯤꯡ ꯊꯔꯣꯏ ꯆꯥꯏꯅꯦ ꯑꯃꯨꯛ ꯉꯁꯤ
ꯊꯔꯣꯏ ꯆꯥꯕ꯭ꯔꯣ
ꯊꯔꯣꯏ ꯏꯔꯣꯝꯕ ꯆꯥꯏꯌꯦ ꯑꯗꯨꯒ
ꯀꯔꯤ ꯉꯁꯤꯒꯤꯗꯤ ꯆꯨꯞꯄ ꯌꯥꯏꯍꯦ ꯉꯁꯤꯗꯤ ꯑꯩꯅ ꯇꯧꯕꯅꯦ
ꯑꯣ ꯀꯨꯏꯅ ꯊꯣꯡꯗꯕꯒꯤ ꯑꯣꯏꯔꯝꯒꯅꯤ
ꯑꯥ ꯉꯁꯤꯗꯤ ꯑꯗꯨ ꯈꯛꯇꯪ ꯐꯨꯠꯂꯦ ꯑꯣꯏ ꯍꯣꯏ ꯏꯔꯣꯝꯕ ꯇꯧꯋꯦ ꯑꯗꯨꯒ ꯁꯤꯇꯥꯐꯣꯟꯗꯣ ꯈꯪꯕ꯭ꯔꯥ ꯁꯤꯇꯥꯐꯣꯟꯒꯤ ꯃꯅꯥꯗꯣ ꯇꯣ ꯑꯗꯨ ꯑꯗꯨ ꯌꯥꯝ ꯍꯥꯎꯋꯦ ꯀꯩꯅꯣꯈꯣꯏꯒꯤ ꯑꯥ ꯄꯥꯁꯇꯔ ꯑꯩꯈꯣꯏꯗꯒꯤ ꯂꯩꯔꯛꯄ ꯑꯦ ꯄꯨꯔꯛꯄ ꯍꯦꯛꯂꯛꯄ ꯑꯌꯨꯛꯇ ꯏꯃꯥꯗꯣ ꯎ ꯑꯗꯨꯒꯤ ꯐ꯭ꯔꯦꯁ ꯑꯣꯏ ꯑꯗꯨꯒꯤꯔ ꯈꯪꯗꯦ ꯍꯦꯛ ꯍꯦꯛꯂꯛꯄꯗ ꯆꯥꯕꯒꯤꯅ ꯌꯥꯝ ꯍꯥꯎꯋꯦ ꯃꯣꯏ ꯍꯧꯒꯠꯇ꯭ꯔꯤ ꯃꯣꯏ ꯍꯧꯒꯠꯇ꯭ꯔꯤ ꯍꯥꯏ ꯃꯥꯗꯣ ꯂꯧꯔꯒ ꯂꯥꯛꯏꯅꯦ꯫
ꯑꯩ ꯑꯃ ꯌꯥꯍꯧ ꯉꯥꯟꯕꯅꯤꯅ ꯃꯣꯏꯗꯤꯀꯣ꯫
ꯑꯣꯏ꯫
ꯑꯩꯈꯣꯏꯁꯨ ꯑꯗꯨꯃꯥꯏꯅ ꯇꯧꯕꯅꯦ ꯌꯥꯍꯧ ꯊꯦꯡꯕꯒꯤ ꯃꯤꯅ ꯒꯦꯠ ꯐꯥꯎ ꯍꯥꯡꯕꯤꯌꯣ ꯍꯥꯏꯅ ꯀꯧꯔꯒ ꯂꯩꯕꯅꯦ꯫
ꯎꯝ꯫ ꯑꯩꯁꯨ ꯈꯪꯗꯦ ꯃꯥ ꯍꯧꯒꯠꯈꯤꯕꯗꯣ ꯃꯥꯅ ꯑꯩꯉꯣꯟꯗ ꯍꯧꯒꯠꯂꯣ ꯍꯥꯏꯕꯗꯨꯗꯤ ꯄꯨꯡ ꯃꯔꯤ ꯃꯈꯥꯏ ꯈꯛꯇꯪꯅꯦꯕ ꯑꯗꯨꯗꯤ ꯀꯅꯥꯅ ꯍꯧꯒꯠꯂꯒ ꯀꯔꯤ ꯇꯧꯒꯦꯔꯥ ꯍꯥꯏꯅ ꯑꯩꯗꯣ ꯑꯃꯨꯛ ꯇꯨꯝ ꯑꯗꯣ ꯑꯗꯨ ꯃ ꯃꯊꯪꯗꯗꯤ ꯃꯥꯁꯨ ꯑꯃꯨꯛ ꯍꯥꯏꯗ꯭ꯔꯦ ꯃꯊꯟꯗ.
ꯉꯔꯥꯡ ꯉꯔꯥꯡ ꯏꯆꯥ ꯅꯨꯨꯄꯥꯗꯣ
ꯑꯣ꯫
ꯄꯨꯡ ꯄꯨꯡ ꯇꯔꯨꯠ ꯃꯄꯟ ꯑꯗꯨꯋꯥꯏꯗ ꯍꯧꯒꯠꯂꯦꯕ꯫ ꯅꯨꯡꯗꯥꯡꯗ ꯗꯣ ꯑꯗꯨꯃꯥꯏ ꯇꯧꯖꯗꯣ ꯑꯗꯨꯃꯥꯏꯅ ꯇꯧꯕꯗꯣ
ꯑꯃꯨꯛ ꯍꯧꯒꯠꯂꯒ ꯇꯨꯝꯗꯕꯀꯣ ꯄꯨꯡ ꯕꯥꯔꯣ ꯇꯥꯒꯗꯧꯔꯦ꯫ ꯑꯉꯥꯡꯁꯤꯡ ꯕꯣꯜ ꯂꯥꯛꯄ ꯌꯦꯡꯉꯦ ꯌꯦꯡꯕ ꯂꯥꯛꯑꯦꯗꯅ ꯑꯩꯈꯣꯏ ꯌꯨꯝꯗ꯫ ꯃꯣꯏꯁꯨ ꯌꯥꯝ ꯂꯥꯡꯕ ꯉꯔꯥꯡꯗꯣ ꯑꯗꯣ ꯏꯆꯥ ꯅꯨꯄꯥꯗꯣ ꯕꯥꯔꯣ ꯇꯥꯒ ꯗꯧꯔꯦ ꯁꯨꯛꯇꯨꯝ ꯇꯨꯝꯗꯕꯅꯦ ꯁꯥꯎꯅꯤꯡꯕꯗꯣ ꯐꯨꯁꯨ ꯐꯨꯅꯤꯡꯕꯅꯦ ꯉꯔꯥꯡꯗꯣ꯫ ꯑꯗꯨ ꯃꯥꯗꯣ ꯑ ꯀꯔꯤ ꯇꯧꯕꯖꯥꯠꯂꯣ ꯍꯥꯏꯅꯀꯣ ꯃꯄꯥꯟꯅ ꯑꯁ ꯑ꯫ ꯀꯔꯤ ꯇꯧꯅꯤ ꯑꯦ ꯏꯔꯨ ꯍꯟꯊꯁꯤ ꯍꯥꯏꯅꯀꯣ ꯑꯃꯨꯛ ꯕꯥꯔꯣ ꯑꯗꯨꯋꯥꯏꯗꯀꯣ꯫ ꯏꯔꯨ ꯍꯜꯂꯦ ꯏꯔꯨ ꯍꯜꯂꯒ ꯈꯔ ꯂꯩꯔꯒ ꯑꯗꯨ ꯇꯨꯝꯕꯗꯣ ꯊꯦꯡꯅ ꯇꯨꯝꯕꯅꯤꯅ ꯉꯁꯤ ꯑꯌꯨꯛ ꯌꯥꯝꯊꯦꯡꯅ ꯍꯧꯌꯦꯕ ꯃꯥꯗꯣ꯫
ꯑꯣ ꯑꯉꯥꯡꯁꯤꯡꯖꯨ ꯏꯔꯨꯕꯤꯗ꯭ꯔꯗꯤ ꯇꯨꯝꯕ ꯌꯥꯗꯕ ꯃꯥꯜꯂꯦ꯫
ꯏꯔꯨꯈ꯭ꯔꯕꯅꯦ ꯄꯨꯡ ꯇꯔꯦꯠ ꯃꯈꯥꯏ ꯑꯗꯨꯋꯥꯏꯗꯀꯣ꯫ ꯏꯔꯨꯈꯤ ꯏꯔꯨꯕꯗꯣ ꯈꯔ ꯑꯃꯨꯛ ꯁꯥꯏꯗꯅ ꯑꯩꯈꯣꯏ ꯌ ꯌꯨꯝꯗꯗꯤ ꯑꯗꯨꯒ ꯅꯨꯡꯗꯥꯡꯋꯥꯏꯔ ꯍꯦꯟꯅ ꯆꯥꯕ ꯍꯦꯜꯂꯦꯕ ꯑꯗꯨꯒꯤ ꯑꯣꯏꯔꯝꯒꯅꯤ꯫ ꯁꯨꯛ ꯇꯨꯝ ꯇꯨꯝꯗꯕ ꯋꯥꯅꯤꯗ ꯉꯔꯥꯡꯗꯣ꯫
ꯎꯝ ꯀꯞꯇꯤ ꯀꯞꯇꯕ꯭ꯔꯣ꯫
ꯀꯞꯇꯦ ꯅꯣꯛꯅꯤꯡꯕꯖꯨ ꯃꯥꯕꯨ ꯌꯦꯡꯗꯗꯤ ꯅꯣꯛꯅꯤꯡꯕꯗꯣ ꯑꯗꯨꯅ ꯌꯦꯡꯕꯁꯨ ꯉꯝꯗ꯭ꯔꯥ꯫ ꯑꯩ ꯉꯔꯥꯡꯗꯣ ꯑꯩꯅ ꯁꯥꯎꯁꯨ ꯁꯥꯎꯅꯤꯡꯕ ꯅꯣꯛꯁꯨ ꯅꯣꯛꯅꯤꯡꯕ ꯑꯃꯕꯨ ꯌꯦꯡꯨꯕꯀꯣ꯫
ꯎꯝ꯫
ꯌꯨꯝ ꯐꯖꯅ ꯁꯦꯡꯉꯒ ꯂꯩꯕ꯭ꯔꯣ ꯑꯩꯁꯨ ꯌꯨꯝ ꯁꯦꯡꯅꯤꯡꯉꯥꯏ ꯌꯥꯝ ꯂꯩꯔꯤꯌꯦꯅꯦ꯫
ꯑꯁ ꯈꯪꯗꯦ ꯌꯨꯝꯁꯦ ꯑꯗꯨꯝ ꯅꯨꯡꯇꯤꯒꯤ ꯋꯥꯏ ꯇꯩꯌꯦ ꯋꯥꯏ ꯁꯤꯠꯂꯦ ꯑꯗꯨ ꯑꯣꯏꯔꯁꯨ ꯑꯗꯨꯝ ꯃꯣꯠꯂꯦ ꯈꯪꯗꯦ꯫ ꯀꯥꯏ ꯀꯥꯏꯗꯒꯤꯂꯥꯛꯄꯔ꯫
ꯂꯄꯅꯤꯅ ꯁꯣꯔꯣꯛ ꯂꯥꯞꯄꯅꯤꯅ ꯈꯔ ꯐꯔꯝꯒꯅꯤ ꯑꯩꯈꯣꯏꯗꯤ ꯑꯩꯍꯥꯛ ꯁꯣꯔꯣꯛ ꯃꯅꯥꯛꯇ ꯂꯩꯕꯅꯤꯅꯀꯣ ꯎꯐꯨꯟꯅꯀꯣ꯫ ꯅꯪ
ꯑꯗꯨꯃꯨꯛ ꯈꯔꯗꯤ ꯃꯈꯥꯗ ꯂꯩꯌꯦ ꯑꯗꯨ ꯑꯣꯏꯔꯁꯨ ꯑꯗꯨꯝ ꯃꯣꯠꯂꯦꯗ꯫
ꯍꯣꯏ ꯈꯔ ꯃꯈꯥ ꯂꯩꯔꯕ ꯎꯝ꯫ ꯍꯩ ꯐꯤ ꯐꯥꯎ ꯀꯔꯤ ꯍꯥꯏꯁꯤꯔꯥ ꯐꯥꯎꯕ ꯌꯥꯗꯦ꯫ ꯐꯤ ꯐꯥꯎꯔꯁꯨ ꯑꯗꯨꯝ꯫ ꯍꯧꯖꯤꯛꯀꯥꯟꯗꯤ ꯅꯣꯡ ꯆꯨꯕꯅꯤꯅ ꯈꯔ ꯐꯩꯌꯦ꯫ ꯉꯁꯤ ꯅꯨꯃꯤꯠꯁꯦ ꯈꯔ ꯌꯥꯝ ꯅꯨꯡꯉꯥꯏꯌꯦꯀꯣ꯫ ꯌꯥꯝ ꯐ꯭ꯔꯦꯁ ꯇꯧꯋꯦ ꯍꯣꯏ꯫
ꯅꯨꯡꯁꯥ ꯊꯣꯛꯂꯛꯄꯒꯤꯔꯣ꯫
ꯇꯧꯋꯦ꯫ ꯅꯨꯡꯁꯥ ꯊꯣꯛꯂꯛꯇꯦ꯫
ꯎꯝ
ꯑꯌꯨ ꯑꯩꯗꯤ ꯑꯌꯨꯛꯇ ꯌꯥꯝ ꯀꯔꯤ ꯍꯥꯏꯁꯤꯔꯥ ꯅꯨꯡꯁꯥ ꯌꯥꯝ ꯀꯟꯒꯗ꯭ꯔꯥ ꯍꯥꯏꯅ ꯌꯥꯝ ꯅꯨꯡꯉꯥꯏꯔꯒ ꯂꯩꯕꯅꯦꯕ ꯐꯤ ꯐꯖꯅ ꯁꯨꯒꯦ ꯍꯥꯏꯅ ꯂꯩꯌꯦꯕ ꯑꯗꯨ ꯅꯣꯡ ꯈꯔ ꯈꯔ ꯑꯃꯨꯛ ꯂꯥꯛꯑꯦ ꯑꯣ ꯑꯉꯥꯡꯒꯤꯗꯤꯁ ꯅꯤꯇꯤ ꯁꯨꯗꯕ ꯌꯥꯗꯕꯒꯤꯀꯣ ꯑꯉꯥꯡꯉꯩꯗꯤ ꯁꯨꯕꯤꯈ꯭ꯔꯦ ꯑꯗꯨ ꯑꯍꯟꯁꯤꯡꯒꯤꯗꯤ ꯂꯩꯌꯦ ꯂꯩꯔꯁꯨ ꯑꯩꯗꯤꯀꯣ ꯀꯔꯤ ꯍꯥꯏꯁꯤꯔꯥ ꯀꯔꯤ ꯍꯥꯏꯁꯤꯔꯥ ꯐꯤꯔꯣꯟꯁꯦ ꯑꯐꯕꯁꯤꯡꯗꯤꯀꯣ ꯁꯨꯅꯤꯡꯗꯦ ꯔ ꯑꯉꯥꯡꯒꯤꯗꯣ ꯑꯗꯨꯒ ꯑꯉꯥꯡꯒꯤꯗꯤ ꯑꯗꯨꯝ ꯄꯤꯛꯄꯅꯤꯅ ꯑꯩꯈꯣꯏ ꯈꯨꯠꯅꯁꯨ ꯑꯗꯨꯝ ꯐꯠ ꯐꯠ ꯇꯧꯕ ꯌꯥꯏꯅ ꯑꯗꯨꯒꯤ ꯋꯥꯁꯤꯡ ꯃꯦꯁꯤꯟ ꯌꯥꯝ ꯁꯤꯖꯤꯟꯅ ꯗ꯭ꯔꯥꯏꯗꯤ ꯌꯥꯝ ꯀꯟꯅꯥꯏ ꯗ꯭ꯔꯥꯏꯗꯤ ꯌꯥꯝ ꯇꯣꯏꯅ ꯁꯤꯖꯤꯟꯅꯩ
ꯎꯝ
ꯋꯥꯁꯤꯡ ꯃꯦꯆꯤꯟꯗ ꯀꯔꯤ ꯍꯥꯏꯁꯤꯔꯥ ꯐꯤ ꯁꯨꯕꯁꯨ ꯎꯝ ꯐꯤ ꯁꯨꯕꯁꯦ ꯌꯥꯝ ꯀꯔꯤꯅꯣ ꯀꯔꯤ ꯍꯥꯏꯁꯤꯔ ꯎꯝ
ꯇꯧꯕꯅꯗꯤ ꯐꯩ ꯑꯗꯨ ꯌꯥꯝꯃꯜꯂꯗꯤ ꯋꯥꯕꯗꯣ
ꯍꯣꯏ ꯕꯦꯠꯁꯤꯠꯒꯨꯝꯕ ꯀꯔꯤ ꯀꯔꯤ ꯐꯃꯨꯡꯗ ꯊꯥꯟꯗ ꯊꯝꯕ ꯄꯤꯂꯣ ꯀꯣꯕꯔꯒꯨꯝꯕꯒꯤꯗꯤꯀꯣ ꯋꯥꯁꯤꯡ ꯃꯦꯆꯤꯟꯅ ꯕꯦꯁꯅꯤ ꯑꯗꯨꯅ ꯍꯦꯟꯅ ꯑꯥ ꯑꯥ ꯀꯔꯤ ꯍꯥꯏꯁꯤꯔꯥ ꯊꯥꯕꯅꯦ
ꯑꯃꯣꯠꯕꯗꯣ ꯁꯦꯡꯗꯣꯛꯑꯦ ꯍꯥꯏꯕ꯭ꯔꯣ
ꯍꯣꯏ ꯑꯃꯣꯠꯄꯗꯨ ꯐꯖꯅ ꯁꯦꯡꯗꯣꯛꯄꯅꯦ ꯀꯔꯤ ꯂꯧꯕ ꯆꯠꯈꯤꯕꯅꯣ ꯅꯣꯏ ꯃꯥꯗꯤ
ꯑꯁ ꯀꯩꯅꯣ ꯆꯠꯈꯤꯕꯅꯦ ꯒꯦꯁ ꯕꯨꯀꯤꯡꯒꯤ ꯆꯠꯈꯤꯕꯅꯦ
ꯑꯩꯁꯨ ꯒꯦꯁ ꯂꯩꯇ꯭ꯔꯦ ꯒ꯭ꯌꯥꯁ ꯑꯃꯛ ꯂꯩ ꯂꯩꯕꯗꯤ ꯂꯩꯔꯤ ꯑꯗꯨꯕꯨ ꯑꯦꯛꯁꯇ꯭ꯔꯥ ꯊꯝꯗ꯭ꯔꯗꯤ ꯐꯠ ꯄꯪ ꯄꯪꯄꯥꯏ ꯄꯥꯏꯅꯤꯡꯉꯥꯏ
ꯎꯝ ꯑꯩꯈꯣꯏꯒꯤ ꯅꯠꯇꯦ ꯑꯩꯈꯣꯏꯗꯣ ꯎꯝ ꯀꯩꯅꯣꯈꯣꯏꯒꯤ ꯂꯧ ꯈꯤꯕ ꯄꯁꯇꯔꯈꯣꯏꯒꯤ ꯃꯅꯥꯎꯅꯨꯄꯥꯒꯤ
ꯑꯣ
ꯑꯗꯨꯈꯣꯏꯒꯤ ꯂꯧꯕꯅꯦꯕ ꯑꯩꯈꯣꯏꯗꯣ ꯑꯗꯨꯒꯤ ꯑꯗꯨ ꯄꯤꯊꯣꯛꯅꯤꯡꯉꯥꯏ ꯃꯣꯏ ꯌꯥꯝꯗ꯭ꯔꯕ ꯃꯥꯜꯂꯦꯕ ꯑꯗꯨꯒꯤ
ꯑꯣ ꯑꯩꯁꯨ ꯀꯨꯏꯔꯦ ꯂꯧ
ꯑꯩꯈꯣꯏꯒꯤꯁꯨ ꯂꯧꯗꯕ ꯀꯨꯏꯔꯦ ꯎꯝ ꯑꯩꯈꯣꯏꯁꯨ ꯀꯨꯏꯔꯦ ꯂꯧꯗꯕ ꯈꯪꯗꯦ ꯍꯟꯗꯛꯇꯤ ꯂꯧꯕꯒꯤꯁꯨ ꯀꯔꯤ ꯀꯔꯤꯅꯣ ꯌꯥꯝꯅ ꯂꯩꯌꯦ ꯍꯥꯏꯕꯗꯤ ꯀꯔꯤ ꯍꯥꯏꯁꯤꯔꯥ ꯁꯦꯝꯗꯣꯛ ꯁꯦꯝꯖꯤꯟ ꯇꯧꯕꯗꯒꯤ ꯃꯇꯝ ꯂꯣꯏꯅ ꯆꯠꯈ꯭ꯔꯦ ꯂꯧꯕ ꯃꯇꯝꯗꯣ
ꯎꯝ ꯍꯣꯏ ꯑꯗꯨꯃꯥꯏꯅ ꯇꯧꯔꯝꯃꯤ ꯑꯥ
ꯅꯪꯅ ꯌꯨꯝ ꯁꯦꯡꯉꯦ ꯍꯥꯏꯔꯒ ꯑꯩꯁꯨ ꯑꯩꯈꯣꯏꯒꯤ ꯏꯄꯨꯒꯤ ꯔꯨꯝꯗꯣ ꯁꯦꯡꯅꯤꯉꯥꯏ ꯂꯩꯕ ꯍꯧꯖꯤꯛ ꯇꯨꯝꯔꯒ ꯂꯩꯕꯗꯣ ꯍꯧꯒꯠꯂꯒ ꯁꯦꯡꯔꯒ ꯂꯩꯕꯅꯦ
ꯑꯣ ꯁꯦꯡꯗꯣꯛꯑꯣ ꯁꯦꯡꯗꯣꯛꯑꯣ
ꯑꯩꯌꯥ ꯀꯔꯤ ꯍꯥꯏꯁꯤꯔꯥ
ꯁꯥꯕ꯭ꯔꯥ ꯃꯊꯛꯀꯤ ꯃꯊꯛꯀꯤ ꯀꯥꯗꯣ ꯁꯥꯕ꯭ꯔꯥ
ꯃꯊꯛꯒꯤ ꯀꯥꯥꯁꯤ ꯀꯣ
ꯎꯝ
ꯀꯔꯤ ꯍꯥꯏꯁꯤꯔꯥ ꯅꯨꯡꯊꯤꯟꯗꯗꯤ ꯌꯥꯝ ꯁꯥꯏꯌꯦ ꯑꯗꯨꯗꯤ ꯑꯗꯨ ꯑꯣꯏꯔꯁꯨ ꯅꯨꯡꯗꯥꯡꯗꯗꯤ ꯑꯗꯨꯝ ꯀꯔꯤ ꯍꯥꯏꯁꯤꯔꯥ ꯏꯪꯉꯦ ꯑꯗꯨꯅ ꯑꯗꯨꯒ ꯑꯩꯈꯣꯏꯅ ꯅꯨꯡꯗꯥꯡꯗ ꯍꯦꯟꯅ ꯑꯃꯨꯛꯀ ꯁꯥꯕ ꯅꯨꯡꯊꯤꯟꯗꯅ ꯎꯝ ꯑꯗꯨꯒ ꯏꯪꯕ ꯑꯗꯨꯃꯥꯏ ꯇꯧꯋꯦ
ꯑꯣꯟꯅꯔꯦꯅꯦ ꯑꯗꯨꯗꯤ
ꯑꯣꯟꯅꯩ ꯍꯣꯏ
ꯑꯩꯈꯣꯏꯒꯤꯅ ꯅꯨꯡꯗꯥꯡꯗꯗꯤ ꯑꯗꯨꯝ ꯅꯨꯡꯉꯥꯏꯌꯦ
ꯎꯝ ꯋꯤꯟꯗꯣ ꯑꯆꯧ ꯑꯆꯧꯕ ꯂꯩꯕꯅꯤꯅꯀꯣ ꯃꯊꯛꯇꯗꯤ ꯑꯗꯨꯝ ꯀꯔꯤ ꯍꯥꯏꯁꯤꯔꯥ
ꯍꯣꯏ ꯅꯨꯡꯁꯤꯠ ꯆꯪꯐꯝꯁꯨ ꯂꯩꯕꯅꯦ ꯅꯣꯏꯒꯤꯗꯤ ꯃꯈꯥꯗꯅꯤꯅ ꯂꯩꯇꯕꯗꯣ
ꯎꯝ ꯅꯨꯡꯁꯤꯠ ꯆꯪꯐꯝ ꯂꯩꯇꯕꯅꯤꯅ
ꯑꯃꯔꯣꯝꯗꯁꯨ ꯕ꯭ꯂꯣꯛ ꯇꯧꯔꯦ
ꯍꯣꯏ ꯑꯗꯨꯅ ꯈ꯭ꯋꯥꯏꯗꯒꯤ ꯅꯨꯡꯉꯥꯏꯕꯗꯤ ꯀꯩ ꯀꯔꯤ ꯍꯥꯏꯁꯤꯔꯥ ꯅꯣꯡ ꯅꯨꯡꯁꯤꯠ ꯀꯟꯅ ꯂꯥꯛꯑꯗꯤ ꯅꯨꯡꯉꯥꯏ ꯑꯗꯨ ꯃꯇꯝꯗꯗꯤ ꯇꯥꯗꯦ ꯅꯨꯡꯁꯤꯠ ꯃꯈꯣꯟꯁꯨ ꯂꯣꯏꯅꯃꯛ ꯕ꯭ꯂꯣꯛ ꯇꯧꯕꯅꯤꯅ ꯒꯣ ꯅꯨꯡꯁꯤꯠꯀꯨꯝꯕ ꯀꯟꯕ ꯃꯇꯝꯗꯗꯤ ꯅꯨꯡꯉꯥꯏꯌꯦ ꯀꯔꯤꯁꯨ ꯀꯤꯅꯤꯡꯉꯥꯏ ꯂꯩꯇꯦ
ꯎꯝ
ꯅꯣꯡꯃꯗꯣ ꯃꯊꯛꯇ ꯇꯨꯝꯁꯤ ꯍꯥꯏꯅꯀꯣ ꯂꯥꯛꯄ ꯑꯗꯣ ꯅꯨꯃꯤꯠꯇ ꯅꯨꯡꯁꯤꯠ ꯀꯟꯕꯗꯣ ꯇꯨꯝꯅꯤꯡꯉꯥꯏ ꯂꯩ ꯇꯨꯝꯅꯤꯡꯉꯥꯏ ꯂꯥꯛꯑꯦꯗꯨꯁꯨ ꯑꯩꯌꯥ ꯀꯩ ꯍꯥꯏꯁꯤꯔꯥ ꯀꯤꯕꯀꯣ ꯑꯗꯨꯅ ꯃꯄꯥꯅ ꯍꯦꯛ ꯍꯦꯛ ꯍꯥꯏꯕꯅꯦ ꯃꯈꯥꯗ ꯅꯥꯈꯣꯛꯑꯦ ꯈ꯭ꯋꯥꯏꯗꯒꯤ ꯐꯕꯅꯦ ꯅꯪꯒꯤ ꯗꯤ ꯍꯥꯏꯅꯀꯣ ꯅꯨꯡꯁꯤꯠ ꯀꯟꯃꯜꯂꯁꯨ ꯑꯩꯗꯤ ꯀꯤꯌꯦ
ꯍꯣꯏ ꯇꯧꯕꯅꯦ ꯎꯝ ꯀꯔꯤ ꯌꯦꯟꯁꯥꯡ ꯆꯥꯕ꯭ꯔꯣ ꯅꯣꯏꯗꯤ ꯉꯁꯤ
ꯑꯩꯈꯣꯏꯗꯣ ꯉꯁꯤ ꯍꯋꯥꯏ ꯑꯣꯏꯅ ꯆꯥꯏꯌꯦ ꯍꯋꯥꯏ ꯑꯣꯏꯅ ꯆꯥꯔꯒꯦ ꯍꯥꯏꯅ ꯍꯋꯥꯏ ꯑꯣꯏꯅ ꯆꯥꯏ ꯍꯋꯥꯏꯁꯨ ꯍꯥꯎꯋꯤꯗ
ꯍꯣꯏ ꯃꯔꯛ ꯃꯔꯛꯇ ꯆꯥꯢ
ꯎꯝ ꯍꯋꯥꯏ ꯑꯣꯏꯅ ꯊꯣꯡꯉꯦ ꯉꯔꯥꯡꯒꯤ ꯂꯦꯝꯍꯧꯕ ꯈꯔ ꯇꯥꯏ ꯍꯋꯥꯏ ꯆꯝꯐꯨꯠ ꯈꯛꯇꯁꯨ ꯆꯥꯕ ꯉꯝꯗꯦꯅ ꯑꯗꯨꯒꯤ ꯂꯦꯝꯍꯥꯎꯕ ꯈ꯭ꯔ ꯂꯩꯕꯗꯣ ꯑꯗꯨꯒ ꯆꯥꯕꯅꯦ ꯅꯨꯡꯊꯤꯟꯗꯗꯤ ꯑ ꯑꯣꯏ ꯅꯨꯡꯗꯥꯡꯗꯗꯤ ꯑꯃꯨꯛ ꯀ꯭ꯔꯤ ꯀ꯭ꯔꯤ ꯏꯟꯁꯥꯡ ꯊꯣꯡꯒꯅꯤ
ꯈꯪꯗꯦ ꯏꯃꯥ ꯀ꯭ꯔꯤ ꯂꯩꯔꯛꯀꯦꯔꯥ ꯈꯪꯗꯦ ꯌꯦꯡꯒꯦ ꯍꯤꯍꯤ ꯂꯩꯔꯛꯇ꯭ꯔꯗꯤ ꯈꯪꯗꯦ ꯄꯨꯔꯛꯑꯗꯤ ꯄꯨꯔꯛ ꯀꯗꯧꯕꯁꯨ ꯃꯥꯟꯗꯦꯅꯦ ꯄꯩꯁꯥ ꯑꯩꯅ ꯄꯩꯁꯥ ꯄꯤꯗꯕꯅꯤꯅ ꯄꯨꯔꯛꯀꯗꯧꯕ ꯃꯥꯟꯗꯦ ꯑꯩꯉꯣꯟꯗ ꯄꯩꯁꯥ ꯍꯦꯛ ꯍꯦꯛ ꯅꯤꯕ
ꯑꯩꯌꯥ ꯐꯥꯒꯤ ꯐꯥꯒꯤ ꯍꯥꯏꯔꯁꯨ ꯅꯣꯡꯃ ꯅꯣꯡꯃꯥ ꯃꯣꯃꯣ ꯁꯦꯝꯃꯒ ꯆꯥꯁꯦ ꯑꯁꯦꯡꯕꯅꯦ
ꯆꯥꯁꯦ ꯆꯥꯁꯦ ꯑꯗꯨꯕꯨ ꯑꯩꯗꯤ ꯁꯦꯞꯇꯨ ꯐꯖꯅ ꯁꯦꯝꯕꯗꯤ ꯍꯩ ꯇꯦ ꯑꯩꯈꯣꯏꯗꯤ ꯃꯔꯛ ꯃꯔꯛꯇ ꯑꯗꯨꯝ ꯑꯦꯕ꯭ꯔꯤ ꯋꯤꯛꯒꯨꯝꯕ ꯑꯗꯨꯝ ꯆꯥꯗꯤ ꯆꯥꯕꯅꯦ ꯑꯩꯈꯣꯏ ꯑꯥꯗ ꯂꯩꯕ ꯀꯥꯟꯗꯀꯣ
ꯑꯣ ꯆꯥꯁꯤꯀꯣ